ꯍꯣꯢ ꯇꯕ꯭ꯔꯣ ꯇꯥꯏꯌꯦꯀꯣ ꯍꯣꯏ ꯇꯥꯏꯌꯦ ꯍ ꯇꯌꯦ ꯇꯌꯦ ꯇꯥꯏꯌꯦ
ꯇꯥꯏꯌꯦ ꯇꯏꯌꯦ ꯀꯣ
ꯍꯣꯏ ꯇꯥꯏꯌꯦ ꯀꯩ ꯇꯧꯔꯤ ꯅꯪ
ꯑꯗꯨꯝ ꯂꯩꯌꯦꯗ ꯅꯪꯗꯤ
ꯍꯧꯖꯤꯦ ꯍꯧꯖꯤꯦ ꯆ ꯎꯝ ꯆꯕꯣꯏꯦ ꯁꯤꯡꯖꯨ ꯁꯦꯝꯃꯂꯒꯥ ꯀꯣ ꯆꯥꯏꯌꯦ ꯗꯦ
ꯍꯥꯎꯄ꯭ꯔꯣ ꯁꯤꯟꯖꯨꯗꯤ
ꯍꯣꯏ ꯍꯧꯎꯏ ꯑꯗꯨꯔꯁꯨ ꯌꯥꯝꯅ ꯁꯥꯏ ꯃꯣꯔꯣꯛꯇꯨ
ꯑꯣ
ꯎꯝ
ꯀꯨꯕꯤꯔ
ꯀꯣꯕꯤꯗ ꯁꯤꯟꯗꯦ ꯎꯝ ꯀꯤꯂꯣꯒꯤ ꯇꯔꯦꯔ ꯑꯣ ꯏꯁꯄ꯭ꯔꯤꯡ ꯑꯣꯅꯤꯌꯟꯗꯨꯀꯣ
ꯑꯥ
ꯑꯗꯨꯒ ꯃꯤꯃꯤ ꯑꯗꯨ ꯎꯝ ꯕꯨꯖꯥꯒꯨꯝꯐꯅ ꯁꯦꯝꯔꯒ ꯆꯥꯏ
ꯑꯣ ꯑꯗꯨꯗꯤ ꯍꯥꯎꯒꯅꯤꯗ
ꯍꯧꯎꯗꯤ ꯍꯧꯌꯦ ꯑꯗꯨ ꯑꯣꯏꯔꯁꯨ ꯌꯥꯝꯅ ꯁꯥꯏꯌꯦ ꯅꯪ ꯀꯔꯤ ꯇꯧꯌꯦ
ꯑꯗꯨꯝ ꯇꯦꯔꯦꯁꯇ ꯂꯩꯗ
ꯎꯝ ꯅꯪ ꯈꯛꯇꯔꯣ
ꯍꯣꯏ
ꯎꯝ ꯃꯣꯢ ꯑꯇꯩꯗꯤ ꯀꯗꯥꯢꯗ ꯆꯠꯈꯔꯦ
ꯍꯥꯏꯦ ꯐꯤꯁꯨꯕꯦꯕ ꯋꯥꯁꯔꯨꯗ
ꯎꯝ ꯈ ꯆꯗ꯭ꯔꯦ ꯎꯝ ꯎꯝ ꯎꯝ
ꯁꯣꯏꯨꯔꯗ ꯀꯗꯗ ꯆꯈꯅꯤ ꯎꯝꯅꯊꯨꯌꯥ
ꯑꯣ ꯄꯥꯁꯇꯔꯗ ꯆꯠꯀꯅꯤ
ꯑꯣ ꯄꯥꯜꯂꯗ ꯆꯠꯈꯤꯅꯤꯀꯣ ꯃꯈꯣꯏꯗꯣ
ꯍ ꯍꯣꯏ ꯍ
ꯎꯝ ꯐ
ꯀꯅꯥꯅꯕꯨ ꯆꯂꯨꯅꯤ ꯎ ꯂꯕꯨꯏ
ꯑꯩꯒꯤ ꯏꯃꯅꯕꯤꯗꯨ ꯏꯎꯅꯨꯄꯤꯗꯨ ꯆꯠ
ꯑꯥ ꯎ
ꯅꯟ ꯀꯥꯏ
ꯎꯝ ꯍꯧꯖꯤ ꯑꯁꯤꯁ ꯆꯥ ꯆ ꯆꯥꯔꯗꯤꯀꯣ ꯑꯃꯨꯛꯀ ꯑꯗꯨ ꯎꯝ ꯀ꯭ꯂꯥꯁꯇ ꯂꯥꯛꯀꯅꯤ ꯀ꯭ꯂꯥꯁ ꯂꯩꯈꯣꯏꯗ ꯑꯥ
ꯑꯣ ꯄꯨꯡ ꯀꯌꯥꯗ ꯂꯩꯌꯦꯦ ꯑꯃꯥꯗ ꯄꯨꯟ ꯑꯃ ꯎꯝ
ꯑꯥꯗ ꯆ
ꯑꯣ
ꯗꯅ
ꯀꯥꯏꯅꯕ ꯍ ꯐ
ꯑ ꯌꯥꯝ ꯁꯥꯏ
ꯑꯣ ꯑꯁꯤꯗꯁꯨꯗꯤ ꯌꯥꯝ ꯁꯥꯗꯦꯗ
ꯎꯝ
ꯑꯦꯔꯥꯜꯂꯨꯝ ꯆꯨꯦꯀꯣ ꯑꯗꯨꯒꯤ ꯈꯔ ꯁꯥꯗꯤꯦ
ꯌꯥꯝ ꯃꯁꯥꯏ ꯎꯝ ꯐꯂ ꯏꯇꯦꯗꯨꯔꯒ ꯍꯧꯖꯤꯛ ꯑꯩꯈꯣꯏꯗ ꯁꯟꯗ꯭ꯔꯦ ꯆꯨꯝꯁꯨ ꯆꯨꯝꯗ꯭ꯔꯦ
ꯐꯖꯅ ꯏꯁꯤꯡ ꯊꯛꯑꯣ
ꯎꯝ
ꯑꯝ
ꯑꯗꯨꯅꯦ ꯑꯗꯨꯔꯗꯤ ꯗꯤꯍꯥꯏꯗ꯭ꯔꯦꯁꯟ ꯆꯥꯛꯅꯤ
ꯍꯣꯏ
ꯑꯗꯣ ꯅꯥꯅꯤꯀꯣ
ꯍꯣꯏ
ꯇꯜꯂꯦ
ꯎꯝ
ꯑꯗꯨꯗꯤ ꯅꯕꯗꯨ ꯇꯜꯂꯗꯤ ꯋꯥꯏ
ꯍꯣꯏ ꯍꯧꯖꯤꯛ ꯈꯥꯟꯗꯦ ꯅꯥꯕꯗ ꯇꯜꯂꯦ ꯑꯗꯨꯒꯤ ꯑꯥꯏꯁꯁꯨ ꯐꯖꯅ ꯉꯥꯛꯆꯥꯏꯌꯦ
ꯑꯣ ꯍꯣꯏ ꯍꯣꯏ ꯐꯔꯦ ꯑꯗꯨꯗꯤ ꯍꯧꯖꯤ ꯇꯗ ꯌꯥꯝ ꯋꯥꯏꯦ ꯅꯅꯥꯕꯗꯨꯒ
ꯎꯝ ꯍꯣꯏ
ꯑꯁ ꯃꯣꯔꯗꯤ ꯌꯥꯝ ꯆꯥꯏ ꯍꯥꯈꯨ ꯁꯤꯟꯖꯨꯗ
ꯍꯥꯏꯗꯤ ꯃꯣꯔꯣꯛ ꯌꯥꯝ ꯁꯥꯕꯗꯨ ꯎ ꯁꯤꯡꯖꯨꯁꯨ ꯎꯝꯝ ꯎꯝ ꯄꯥꯝꯗꯦꯕ ꯁꯤꯡꯖꯨꯗꯣꯀꯣ ꯃꯣꯔꯣꯛꯁꯨ ꯆꯥꯗꯕꯥꯅ ꯍꯥꯎꯣꯏꯕ
ꯍꯣꯏ
ꯌꯥꯝ ꯁꯥꯕꯗꯤ ꯑꯩꯈꯣꯏꯗꯤ ꯎꯝ ꯎ ꯐꯖꯅ ꯍꯣꯏ ꯄꯨꯨꯞꯅꯩꯌꯦ ꯑꯗꯨꯒꯤ ꯍꯣꯏ
ꯎꯝ ꯑꯗꯗꯦ ꯅꯪ ꯃꯃꯃꯗꯌꯥ
ꯑꯩ ꯃꯥꯒꯤ ꯗꯨꯀꯥꯟꯗꯥꯔ ꯂꯩ
ꯑ
ꯍꯧꯖꯤꯛꯀꯣ ꯁꯦꯜꯒꯨꯝꯕ ꯁꯦꯜꯁꯨ ꯌꯥꯝ ꯐꯩꯌꯦꯅꯀꯣ ꯑꯗꯨꯒꯤ ꯎꯝ ꯎꯝ ꯗꯨꯀꯥꯟꯗꯔꯅ
ꯑꯗꯨꯗꯤ ꯅꯪꯔꯥ ꯑꯩꯒꯤ ꯅꯪ ꯑꯗꯨꯒ ꯑꯩꯒꯤ ꯏꯃꯗꯨ ꯀꯔꯤ ꯅꯨꯃꯤꯗꯥꯡ ꯑꯃꯒ ꯆꯠꯂꯒ ꯕꯖꯥꯔꯗ ꯆꯠꯈꯤꯅꯤ
ꯐꯖꯅ ꯅꯪꯒꯤ ꯏꯃꯥꯗꯣ ꯃꯥꯒꯤ ꯈꯣꯡ ꯅꯥꯏꯌꯦꯅꯀꯣ ꯑꯗꯨꯒꯤ ꯎꯝ ꯃꯗꯨ ꯈꯟꯗꯦ ꯑꯗꯨ ꯑꯩꯈꯣꯏꯗꯨ ꯑꯩꯒꯤ ꯏꯅꯎ ꯅꯨꯨꯄꯤꯒ ꯑꯩꯗꯨ ꯄ꯭ꯂꯥꯟ ꯇꯧꯋꯦꯕ ꯊꯔꯁ ꯗꯦꯒꯨꯝꯕ ꯀꯣ ꯁꯋꯥꯁꯦ ꯀꯨꯝꯕ ꯑꯣ ꯆꯥꯛꯀ꯭ꯔ ꯀ ꯐꯥꯏꯗꯦꯗ ꯍꯜꯂꯛꯀꯤ ꯍꯥꯏꯔ
ꯑꯣ
ꯎꯝ ꯎꯝ
ꯎꯝ
ꯎꯝ ꯖꯤ ꯀꯥꯟꯇꯤ ꯆ ꯑꯗꯨ ꯌꯥꯝ ꯍꯥꯎ ꯌꯥꯝ ꯌꯥꯝ ꯐꯔꯦꯀꯣ ꯂꯦꯁ ꯇꯥꯏꯝ ꯀꯝꯄꯤꯌꯔ ꯇꯧꯕꯗꯤ ꯑꯗꯨꯃꯥꯏꯅ
ꯑ ꯑꯗꯨꯗꯤ ꯐꯔꯦ
ꯎꯝ
ꯑꯩꯒꯤ ꯃꯥꯁꯨ ꯍꯥꯏꯕꯗꯣ ꯃꯥꯁꯨ ꯈ ꯅꯥꯏꯔꯦ ꯅꯥꯏꯔꯦ ꯑꯗꯨꯒ ꯍꯥꯏꯔꯁꯨ ꯃꯥꯁꯨ ꯇꯥꯗꯦ ꯅ ꯁꯣ ꯀꯧꯕꯣ ꯔꯗꯦꯟꯗ ꯆ ꯑꯩꯨꯁꯨ ꯑꯁꯥ ꯑꯌ ꯊꯁꯨ ꯑꯗꯨꯗ ꯑꯃꯨꯒ ꯆꯈ꯭ꯔꯦ ꯀ ꯃꯥꯏꯅ ꯂꯥꯛꯒꯦ ꯍꯧꯖꯤꯛꯀꯥꯟꯗ ꯐꯔꯦ ꯐꯔꯦ ꯑꯗꯨꯃ ꯒꯥꯔꯗꯦꯟꯗ ꯂꯩꯕꯗꯤꯀꯣ ꯐꯔ ꯐꯔ ꯑꯗꯨꯃ ꯍꯥꯏꯈꯤꯅꯤ ꯑꯗꯨꯒ ꯌꯨꯝꯗ ꯂꯥꯛꯄꯗꯀꯣ ꯁꯤꯅꯥꯑꯌꯦ ꯁꯤ ꯅꯥꯌꯦ ꯀꯔꯤ ꯀꯔꯤ ꯀꯔꯤ ꯀꯝꯄ꯭ꯂꯦꯟ ꯇꯧꯤꯅꯤ ꯃꯥꯁꯨ
ꯈꯪꯗ
ꯍꯣꯏ
ꯍꯥꯏꯕꯁꯨ ꯃꯥꯗꯣ ꯇꯥꯗ꯭ꯔꯦ ꯃꯥꯁꯨ ꯃꯥꯒꯤ ꯄꯔꯣꯔꯤꯇꯤꯗꯨ ꯒꯥꯔꯗꯟꯅꯦ ꯎꯝ
ꯍꯣꯏ
ꯎꯝ ꯑꯗꯣ ꯅꯪꯒꯤ ꯁꯤꯁꯇꯔꯒꯤ ꯏꯅꯥꯎꯅꯨꯄꯤ ꯃꯤꯌꯥꯝꯀꯣ
ꯎ
ꯅꯃꯤ ꯀꯦꯗꯅꯣ ꯃꯥꯗꯨ ꯂꯀꯤꯅꯤ
ꯐꯖꯥ ꯈꯪꯗꯦ
ꯑꯥꯎ
ꯎꯝ
ꯎ ꯑꯝ
ꯑꯗꯨꯁꯨ
ꯑꯗꯣ ꯃ ꯅꯪꯒꯤ ꯏ ꯆꯦꯗꯨ ꯃꯥꯒꯤ ꯀꯣꯔꯁ ꯂꯣꯏꯔꯤꯗꯤ ꯑꯃꯨꯛꯥꯛꯀꯗꯗ ꯃꯥꯒꯤ ꯍꯣꯁꯇꯤꯡꯗ ꯂꯥꯛꯀꯅꯤ
ꯐꯖꯅ ꯈꯟꯗꯦ ꯌꯨꯝꯗꯅꯤ ꯑꯗꯨꯒ ꯑꯣ ꯂꯁ ꯇꯥꯏ ꯍꯥꯏꯒꯦ ꯏꯅꯣꯅ ꯄꯈꯨꯣꯏ ꯅ ꯂꯩ ꯗꯃꯥ ꯐꯥꯟꯗꯣ ꯑꯗꯨ ꯑꯗꯨꯗꯝ ꯅ ꯂꯩꯦ ꯎꯝ
ꯑꯗꯣ ꯃꯈꯣꯏꯗꯣ ꯀ꯭ꯂꯤꯅꯤꯛꯀꯨꯝꯕ ꯑꯗꯨꯒ ꯁꯦꯝꯟꯒꯔꯣ ꯃꯈꯣꯏꯗꯣ
ꯍꯏꯁꯤꯡꯒꯦ ꯍꯥꯏ
ꯀꯗꯩꯗꯅꯣ
ꯎꯝ ꯑꯈꯣꯏ ꯈꯨꯟꯗꯀꯣ ꯃꯜꯦ
ꯑꯗꯨꯔꯗꯤ ꯊꯣꯔꯁꯨꯞ ꯐꯥꯏꯌꯦꯀꯣ
ꯍꯣꯏ
ꯐꯔꯦ ꯀꯗꯣ ꯆ ꯎ
ꯈꯨꯟꯗ ꯇꯧꯕꯗꯤ ꯌꯥꯝꯅ ꯊꯥꯒꯤꯅꯤꯀꯣ
ꯍ ꯍꯣꯏ ꯐꯖꯅ ꯇꯧꯔꯗꯤ ꯃꯤꯗꯨ ꯂꯥꯛꯈꯤꯅꯤ ꯆ ꯀꯥꯟ ꯂ ꯃꯤ ꯇ ꯎ ꯐꯆ ꯅꯅꯥꯠꯇꯧꯗꯦ ꯇꯨꯅ ꯃꯈꯣꯏꯅ ꯂꯥꯁ ꯇꯥꯏꯝꯗ ꯏꯝꯐꯥꯜ ꯂꯞꯄꯗꯨ ꯑꯩꯈꯣꯏ ꯑꯩꯁꯨꯨꯝ ꯃꯈꯣꯏꯒꯉꯣꯟꯗ ꯑꯗꯨꯝꯃꯒ ꯆꯠꯄ ꯑꯗꯨꯗꯨ ꯀ
ꯎꯝ
ꯑꯗꯨ ꯅꯨꯃꯤꯗꯥꯡ ꯑꯩꯈꯣꯏꯅ ꯈꯔ ꯍꯥꯏꯔꯦ ꯍꯥꯏꯌꯦ ꯅꯪꯒꯤ ꯏꯆꯦꯅꯥ ꯃꯈꯣꯏ ꯅꯥꯊꯣꯛꯒꯦ ꯑꯗꯨꯃꯅ ꯍꯥꯏꯕꯗꯨ ꯀꯣ
ꯎꯝ
ꯔ ꯍꯥꯏ ꯇꯧꯔꯗꯤ ꯅꯨꯡꯉꯥꯏꯔꯦ ꯂꯣꯏꯅꯃꯛꯥꯟꯕꯤꯈꯤꯕ ꯇꯨꯀꯣ
ꯍꯥ
ꯂꯣꯏꯅ ꯃꯝꯃꯤꯒꯤꯗꯨ ꯐꯩꯅꯦ ꯑꯗꯨꯝꯃꯥꯏꯩꯅ ꯇꯧꯔꯤꯗꯤ ꯃꯈꯣꯏꯅ ꯂꯤ ꯀꯨ ꯁꯤꯝ ꯈꯕꯦꯗꯤ ꯀꯣꯣꯟ
ꯎꯝ ꯎꯝ
ꯐꯒꯦ ꯎ
ꯃꯤꯗꯨ ꯂꯥꯛꯀꯅꯤ
ꯍ ꯍꯣꯏ ꯐꯖꯅ ꯇꯧꯔꯗꯤ ꯃꯤꯗꯨ ꯂꯣꯏꯅꯜꯂꯛꯈꯤꯅꯤ
ꯍꯣꯏ ꯍꯧꯖꯤ ꯀꯥꯟꯗꯤ ꯑꯩꯈꯣꯏꯒꯤ ꯈꯨꯟꯁꯨ ꯑꯞꯒ꯭ꯔꯦꯗ ꯌꯥꯝ ꯑꯞꯒ꯭ꯔꯦꯗ ꯑꯣꯏꯈ꯭ꯔꯦꯅ
ꯑꯗꯨꯅꯦ ꯑꯗꯨ ꯑꯣꯏꯔꯁꯨ ꯂꯝꯕꯤꯗꯨ ꯐꯖꯅ ꯇꯣꯔ ꯇꯤꯟ ꯐꯕꯅꯤꯌꯦ
ꯎꯝ
ꯑꯦ ꯗꯗꯨ ꯐꯔꯦ ꯗꯨꯔꯁꯣꯟ ꯅꯕꯤꯅ ꯐꯠꯇꯦ ꯍꯨꯖꯀ ꯏꯇꯗꯤ ꯑ ꯃꯉꯥꯏꯠꯇ ꯀꯣ ꯑ ꯍꯧꯖꯤꯛ ꯂꯝꯕꯤꯒꯨꯝꯕ ꯈꯔ ꯌꯣꯨꯝ ꯆꯣꯡꯔꯗꯤ ꯑꯩꯈꯣꯏꯒꯤ ꯂꯝꯕꯤꯗꯣ ꯐꯠꯇꯦ
ꯑ ꯍꯣꯏ
ꯑꯗꯨꯒ ꯅꯣꯡ ꯆꯨꯝꯗ꯭ꯔꯗꯤ ꯌꯥꯝꯅ ꯗꯁꯇꯤ ꯑꯣꯏꯑꯦꯀꯣ ꯑꯩꯈꯣꯏꯒꯤ ꯌꯨꯝꯗꯗꯣ
ꯍꯣꯏ
ꯍꯧꯖꯤꯛꯁꯨ ꯑꯗꯨꯃ ꯂꯥꯛꯕ ꯗꯥꯁꯇꯨ
ꯎꯝ ꯍꯣꯏ ꯂꯝꯕꯤ ꯐꯔꯗꯤ ꯐꯒꯤꯅꯤꯀꯣ ꯂꯣꯏꯅꯃꯛ
ꯍꯣꯏ ꯍ ꯑꯗꯨꯟꯅ
ꯎꯝ
ꯎꯝ
ꯁ
ꯃꯉꯠꯇ ꯋꯥꯟꯗꯤ ꯐꯠꯇꯔꯦꯁꯨꯣ
ꯍꯣꯏ
ꯑꯗꯣ ꯅꯪ ꯁꯤꯜꯂꯣꯔꯤꯗ ꯀꯗꯗ ꯆꯀꯤꯅꯦ
ꯍꯥ
ꯑꯁꯤ ꯂꯣꯏꯔꯗꯤ ꯀꯗꯥꯏꯗ ꯆꯠꯈꯤꯅꯤ ꯑ ꯐꯔꯦ ꯐꯔꯦ ꯎꯝ ꯁꯀꯣ ꯑꯗꯣ ꯂꯥꯛꯇ꯭ꯔꯒ ꯇꯨꯝꯒꯤꯔꯣ
ꯍꯣꯏ
ꯑ ꯐꯔꯦ
ꯅꯟꯦ ꯐꯋꯥꯁꯇꯥ ꯆ ꯀꯅꯤꯀꯣ
ꯍꯣꯏ ꯑꯩꯗꯤ ꯄꯨꯟ ꯑꯃꯗ ꯀ꯭ꯂꯥꯁ ꯑꯃꯒ ꯆꯠꯈꯤꯅꯦ ꯑꯗꯨꯒ ꯀꯣ
ꯎꯝ
ꯎꯝ ꯄꯨꯅꯍꯨꯝꯗ ꯂ
ꯑꯣ ꯃ ꯀ꯭ꯂꯥꯁ ꯑꯃꯗ ꯄꯨꯟ ꯀꯌꯥꯔ ꯃꯤꯅꯤꯠ
ꯀ꯭ꯂꯥꯁ ꯑ ꯑꯩꯈꯣꯏꯗ ꯀ꯭ꯂꯥꯁ ꯑꯃꯗ ꯄꯨꯟ ꯑꯃ ꯑꯃ ꯂꯧꯋ
ꯑꯣ ꯍꯣ
ꯀꯨꯟ ꯃꯔꯤꯗꯨ ꯁꯕꯖꯦꯛ ꯃꯔꯤꯗꯨ ꯑꯗꯨꯝꯅ ꯂꯧꯋꯦ